ꯑꯧ ꯇꯥꯕ꯭ꯔꯣ ꯑꯣ ꯀꯩꯗꯧꯔꯤꯅꯣ
ꯐꯝꯃꯦ
ꯑꯣ ꯀꯩꯝ ꯆꯠꯇ꯭ꯔꯣ
ꯉꯁꯥꯏ ꯊꯕꯛ ꯆꯠꯂꯦ ꯑꯗꯨꯒ ꯉꯟꯅ ꯉꯁꯤ ꯂꯣꯏꯁꯤꯟꯕ
ꯎꯝ
ꯀꯩꯗꯧꯔꯤꯒꯦ ꯅꯪꯗꯤ
ꯑꯩꯗꯤ ꯍꯤꯞꯄꯒ ꯂꯩꯔꯝꯕꯅꯤꯗ
ꯑꯁ ꯌꯥꯝ ꯅꯨꯡꯉꯥꯏꯌꯦꯅ
ꯍꯣꯏ ꯑꯩꯗꯣ ꯑꯌꯨꯛꯇ ꯀꯣꯆꯤꯡ ꯆꯠꯂꯦ ꯑꯗꯨꯒ ꯍꯜꯂꯛꯑꯒ ꯆꯥꯛ ꯇꯣꯛꯑꯒ ꯏꯆꯟꯅꯨꯄꯤ ꯑꯃꯨꯛꯀ ꯑꯦꯛꯖꯥꯝ ꯊꯤꯜꯂꯨꯕ ꯑꯗꯨ ꯉꯥꯏꯔꯒ ꯍꯜꯂꯛꯑꯒ ꯇꯨꯝꯃꯒ ꯂꯩꯕꯅ‌ꯦ
ꯀꯥꯏꯗ ꯀꯣꯆꯤꯡ ꯌꯥꯎꯒꯦ
ꯑꯩꯗꯤ ꯁꯦ ꯚꯦꯂꯤꯗ ꯂꯧꯋꯦ ꯑꯗꯨꯝ ꯑꯌꯨꯛ ꯈꯨꯗꯤꯡꯒꯤ ꯆꯠꯂꯦ ꯑꯗꯨꯒ ꯌꯨꯝꯗ ꯍꯜꯂꯛꯑꯦ ꯈꯨꯟꯗ ꯂꯩꯕ
ꯑꯦ ꯗꯥꯏꯔꯦꯛ ꯈꯨꯟꯗꯩ ꯆꯠꯄ꯭ꯔꯣ
ꯍꯣꯏ
ꯑꯣ ꯀꯥꯏꯗꯩꯅꯣ
ꯑꯩꯁꯦ ꯇ꯭ꯋꯦꯟꯇꯤ ꯁꯚꯦꯟ ꯇ꯭ꯋꯦꯟꯇꯤ ꯑꯩꯠ ꯀꯤꯂꯣꯃꯤꯇꯔ ꯂꯥꯞꯄꯦ
ꯑꯣꯈ‌ꯦ ꯑꯣ ꯑꯣ ꯑꯣ ꯑꯣ ꯑꯗꯨ ꯌꯥꯝ ꯀꯟꯅ ꯂꯥꯞꯄꯗꯤ ꯅꯠꯇꯦꯅ
ꯍꯣꯏ ꯌꯥꯝ ꯂꯥꯞꯄꯗꯤ ꯑꯣꯏꯗꯦ
ꯎꯝ
ꯎꯪ ꯅꯪꯗꯤ
ꯑꯩꯗꯤ ꯏꯝꯐꯥꯜꯗ ꯑꯗꯨꯝ ꯂꯩꯌꯦ
ꯑꯣ ꯐꯩꯏ ꯐꯩꯏ ꯑꯩꯗꯣ
ꯀꯣꯆꯤꯡ ꯑꯦꯛꯖꯥꯝꯒꯤ ꯂꯧꯕ꯭ꯔꯣ ꯀꯔꯝꯕ ꯀꯣꯆꯤꯡꯒꯤꯅꯣ
ꯍꯣꯏ ꯑꯦꯛꯖꯥꯝꯒꯤ ꯂꯧꯕꯅꯤꯗ ꯁꯨꯝ ꯀꯣꯂꯦꯖꯁꯨ ꯆꯠꯄ ꯍꯧꯗ꯭ꯔꯤꯕꯅꯤꯅꯀꯣ ꯑꯗꯨꯒꯤ
ꯑꯣ ꯑꯣ ꯑꯣ ꯑꯣ ꯍꯟꯗꯛ ꯀꯣꯂꯦꯖ ꯀꯥꯗꯣꯏꯔꯣ ꯍꯥꯏꯁꯦ
ꯎꯝ ꯑꯩꯗꯣ ꯅꯧꯅ ꯑꯃꯨꯛꯀ ꯍꯧꯕ ꯗ꯭ꯔꯣꯞ ꯑꯥꯎꯠ ꯇꯧꯔꯒ
ꯑꯍ ꯀꯔꯤꯒꯤꯅꯣ
ꯑꯩꯗꯣ ꯈꯣꯡ ꯏꯟꯖꯨꯔꯤ ꯂꯩꯕ ꯑꯗꯨꯒꯤ ꯑꯦꯛꯖꯥꯝ ꯊꯥꯕ ꯉꯝꯗ꯭ꯔꯕ ꯆꯠꯊꯣꯛ ꯆꯠꯁꯤꯟꯗꯣ ꯌꯥꯗꯕ ꯈꯣꯡꯗꯣ ꯁꯔꯨ ꯇꯦꯛꯒꯤ
ꯑꯣ ꯑꯩ ꯆꯍꯤꯗꯣ ꯄꯥꯝꯃꯨꯌꯦ ꯍꯥꯏꯕ
ꯍꯣꯏ ꯑꯃꯨꯛꯀ ꯗꯤ ꯑꯦꯝ ꯀꯣꯂꯦꯖꯇ ꯇꯝꯖꯤꯜꯂ‌ꯦ ꯑꯗꯨꯒꯤ
ꯎꯝ ꯎꯝ ꯑꯦꯝ ꯌꯨꯗ ꯇꯝꯕ ꯌꯥꯗ꯭ꯔꯣ
ꯍꯧꯖꯤꯛꯇꯤ ꯑꯦꯝ ꯌꯨ ꯃꯈꯥꯗ ꯇꯝꯈ꯭ꯔꯦ ꯑꯅꯥꯎ ꯅꯥꯎꯅ ꯇꯧꯈ꯭ꯔꯦꯕ
ꯎꯝ ꯎꯝ ꯗꯤ ꯑꯦꯝꯗꯤ ꯌꯥꯝꯅ ꯏꯔꯥꯡ ꯂꯩꯒꯟꯕꯅꯦꯕ ꯃꯣꯏꯗꯣ
ꯍꯣꯏ ꯏꯔꯥꯡ ꯂꯩꯔꯖꯨ ꯀꯔꯤ ꯍꯥꯏꯁꯤꯔꯥ ꯑꯗꯨꯝ ꯀꯥꯕꯗꯤ ꯅꯨꯡꯉꯥꯏꯌꯦꯕꯀꯣ ꯑꯗꯨꯕꯨ ꯑꯗꯨꯒꯨꯝꯕꯗ ꯔꯤꯁ ꯏꯁꯇ꯭ꯔꯤꯛꯁꯟꯗꯣ ꯈꯔ ꯅꯨꯡꯉꯥꯏꯇꯕ ꯍꯥꯏꯇꯥꯔꯦꯀꯣ ꯑꯗꯨꯒ
ꯍꯣꯏ
ꯑꯩꯗꯣ ꯕꯦꯛ ꯁꯕꯖꯦꯛꯇꯣ ꯄꯨꯜꯂꯞꯅ ꯊꯥꯔꯗꯤ ꯄꯩꯁꯥ ꯌꯥꯝ ꯂꯩꯕ ꯁꯕꯖꯦꯛ ꯑꯃ ꯐꯧ ꯊꯥꯍꯧꯗꯕꯅꯤꯅ ꯑꯗꯨꯅꯤ
ꯍꯣꯏ ꯍꯣꯏ ꯑꯔꯠꯁ ꯂꯑꯣ ꯁꯥꯏꯟꯁ ꯂ ꯀꯃꯔꯁ ꯂꯥꯛ
ꯑꯥꯔꯠꯁꯅꯤꯗ ꯑꯩꯗꯤ ꯑꯩꯗꯤ ꯁꯥꯏꯟꯁꯇꯣ ꯀꯦꯃꯦꯁꯇ꯭ꯔꯤ ꯈꯔ ꯁꯣꯜꯂꯦꯕ ꯑꯗꯨꯒꯤ ꯑꯩꯅ ꯁꯥꯏꯟꯁ ꯂꯥꯎꯍꯧꯗ꯭ꯔꯦ ꯑꯩ ꯁꯦꯀꯦꯟꯗ꯭ꯔꯤ ꯀꯥꯔꯤꯉꯩꯗ
ꯑꯣꯥ ꯀꯔꯝꯕ ꯀꯣꯂꯦꯖꯇꯅꯣ ꯅꯪꯅ ꯇꯝꯃꯤꯁꯦ
ꯑꯩꯁꯦ ꯕꯤꯁꯦꯝꯄꯨꯔ ꯔꯣꯝꯗ ꯇꯝꯃꯦ ꯅꯧꯅ ꯇꯧꯋꯦ ꯁꯤꯌꯥꯥꯏ ꯀꯂꯤꯁꯥꯏꯅ
ꯑꯣ ꯑꯣ ꯅꯨꯡꯉꯥꯏꯕ꯭ꯔꯥ
ꯑꯩ ꯑꯃ ꯐꯥꯎ ꯆꯠꯇ꯭ꯔꯤꯗ ꯍꯣꯏ ꯑꯦꯗꯃꯤꯁꯟꯒꯨꯝꯕꯗꯤ ꯇꯧꯕ ꯆꯠꯂꯦ ꯑꯗꯨꯗꯣ ꯃꯤꯗꯤ ꯆꯤꯛꯄꯅꯦꯕ ꯃꯤ ꯌꯥꯝꯗꯦ ꯌꯥꯎꯗꯤ ꯌꯥꯝꯃꯦ
ꯌꯣꯡꯅ ꯅꯣꯏ ꯃꯍꯨꯠ ꯑꯣꯏꯅ ꯀꯣꯂꯦꯖ ꯀꯥꯕ ꯃꯥꯜꯂꯦ ꯑꯗꯨꯗꯤ
ꯍꯣꯏ ꯑꯩꯈꯣꯏ ꯃꯍꯨꯠꯇ ꯀꯥꯏ ꯍꯣꯏ
ꯁꯝꯉ ꯑꯗ
ꯎꯝ
ꯌꯣꯡ ꯁꯤꯡꯗ ꯅꯣꯠ ꯏꯔꯨꯔꯣ
ꯎꯝ ꯌꯥꯣꯡꯁꯤꯡ ꯑꯃ ꯊꯝꯃꯒ ꯐꯖꯅ ꯑꯗꯨꯒ
ꯑ
ꯌꯥꯗꯦꯦ ꯃꯤ ꯆꯤꯡꯁꯦ
ꯍꯣꯏ
ꯎ
ꯑꯩꯈꯣꯏꯗ ꯁꯤ ꯎꯝ ꯕꯤꯁꯅꯨꯄꯨꯔꯒꯤ ꯀꯣꯅꯨꯡꯗꯨꯗꯅꯦꯕ ꯑꯩ ꯑꯩꯈꯣꯏꯒꯤ ꯀꯣꯂꯦꯖꯇꯣ ꯑꯗꯨꯒꯤꯅꯦꯕ
ꯑꯣ
ꯑꯗꯨꯗꯒꯤ ꯌꯣꯡꯁꯨ ꯌꯥꯝ ꯂꯩꯌꯦꯕ
ꯑ
ꯑꯩꯗꯤꯒꯤ ꯀꯥꯅꯤꯡ ꯀꯥꯅꯤꯡꯗꯅ ꯀꯥꯔꯕꯅꯦ ꯑꯩꯗꯤ ꯗꯤ ꯑꯦꯝꯗ ꯑꯗꯨꯝ ꯂꯣꯏꯊꯣꯛꯀꯦ ꯇꯧꯕꯅꯦꯕ ꯑꯗꯨꯕꯨ ꯁꯥꯗꯥꯟꯂꯤ ꯎꯄꯥꯏ ꯂꯩꯗꯅꯀꯣ ꯑꯩꯗꯣ ꯕꯣꯜ ꯁꯥꯟꯅꯕꯗꯒꯤ ꯕꯣꯜ ꯁꯥꯟꯅꯕꯗꯒꯤ
ꯈꯣꯡꯗꯣꯜ ꯂꯩꯊꯦꯛ ꯏꯔꯕ
ꯅꯠꯇꯦ ꯃꯤꯅ ꯅꯥꯟꯊꯔꯛꯄ ꯃꯅꯤꯡꯗꯒꯤ ꯑꯗꯨꯒꯤ ꯁꯔꯨ ꯅꯤꯒ ꯑꯦꯡꯀꯜ ꯃꯔꯛꯇꯛꯇ ꯇꯤꯛꯄ
ꯑꯌꯥ ꯅꯪꯅ ꯈꯣꯡꯗ ꯇꯦꯛꯄ ꯑꯩꯅ ꯈꯨꯠꯇ ꯇꯦꯛꯄ
ꯕꯣꯁꯅꯅꯕꯗꯗꯥ
ꯎ ꯍꯥꯏꯗꯤ ꯕꯣꯜ ꯁꯥꯟꯅꯕꯗ ꯅꯠꯇꯕ ꯏꯅꯥꯎꯄꯥꯒ ꯂꯝꯕꯤꯗ ꯁꯥꯟꯅꯔꯒ ꯂꯩꯔꯝꯕꯅꯦꯕꯀꯣ ꯑꯗꯨꯗ ꯇꯨꯁꯜꯂꯒ ꯅꯨꯡꯗ ꯁꯨꯖꯤꯟꯈꯤꯕ ꯑꯩꯒꯤ ꯀꯣꯂ ꯕꯣꯟꯗꯣ
ꯎꯝ
ꯑꯗꯒꯤ ꯇꯦꯛꯔ ꯇꯦꯛꯈ꯭ꯔꯕ ꯀꯨꯏꯗꯤ ꯀꯨꯏꯔꯦ ꯆꯍꯤ ꯇꯔꯨꯛ ꯇꯔꯦꯠ ꯁꯨꯔꯝꯃꯅꯤ
ꯎ ꯑꯩꯗꯤ ꯋꯥꯟ ꯏꯌꯥꯔꯁ ꯐꯥꯗ꯭ꯔꯤ
ꯑꯗꯨꯗꯤ ꯀꯩꯅꯣ ꯐꯖꯅ ꯔꯤꯀꯣꯕꯔ ꯇꯧꯔꯝꯈꯤꯔꯣꯏꯌꯦ
ꯍꯣꯏ ꯐꯖꯅ ꯀꯤꯌꯔ ꯇꯧꯗ꯭ꯔꯤ ꯑꯗꯨꯒꯤ ꯑꯩ ꯕꯣꯜ ꯁꯟꯅꯗ꯭ꯔꯤ
ꯑꯥ ꯁꯥꯟꯅꯈꯣꯏꯅꯨ ꯑꯃꯨꯛꯀ ꯁꯥꯟꯅꯔꯗꯤ ꯕꯦꯔꯥ ꯀꯥꯒꯣꯏꯅꯦ
ꯑꯩ ꯑꯦꯛꯁ ꯔꯦ ꯍꯦꯛ ꯂꯧꯕ ꯂꯣꯏꯔꯗꯤ ꯔꯤꯖꯜ ꯐꯔꯗꯤ ꯁꯥꯟꯅꯕ ꯍꯅꯤꯗ ꯑꯩ ꯈꯣꯡ ꯍꯥꯒꯖꯕꯅꯤ ꯂꯣꯏꯔꯔꯤꯕ
ꯑꯁ
ꯑꯁ ꯑꯩꯗꯤ ꯑꯦꯚ꯭ꯔꯤ ꯏꯚꯤꯅꯤꯡꯗꯤ ꯌꯥꯗ꯭ꯔꯕꯅꯦ ꯑꯩ ꯍꯧꯖꯤꯛꯄꯨꯗꯤ ꯈꯔ ꯈꯔ ꯌꯥꯔꯛꯈ꯭ꯔꯦꯕꯀꯣ ꯍꯦꯕꯤꯠ ꯇꯨ ꯂꯥꯛꯑꯕꯕ ꯑꯗꯣ ꯇꯤꯛ ꯂ ꯅꯨꯃꯤꯠꯇꯨꯗꯒꯤ ꯍꯧꯅ ꯑꯁ ꯃꯪꯗ ꯐꯧ ꯕꯣꯜ ꯀꯧꯔꯤ ꯍꯥꯏꯔꯦ
ꯑꯗꯨꯒ ꯁꯣꯏꯗꯅ ꯂꯦꯐꯇ ꯂꯦꯐꯇ ꯂꯦꯡꯍꯜꯂꯗꯤ ꯀꯩꯝ ꯀꯥꯏꯗ꯭ꯔꯦ ꯔꯥꯏꯠꯇ ꯂꯦꯡꯍꯜꯂꯗꯤ ꯅꯥꯔꯛꯄꯗꯨꯗꯤ ꯂꯣꯏꯔꯦ
ꯑꯣ ꯐꯥꯏ ꯇꯔꯛꯑꯣ ꯇꯦꯛꯏꯁꯦ
ꯍꯣꯏ
ꯑꯁ ꯁꯞꯄꯣꯔꯠ ꯐꯨꯜ ꯁꯞꯄꯣꯔꯠ ꯂꯧꯕ ꯁꯥꯏꯠꯇꯅꯤꯅꯦ
ꯍꯣꯏ ꯑꯩꯗꯤ ꯑꯗꯨꯝ ꯂꯦꯐꯇꯁꯨ ꯍꯩꯗꯤ ꯍꯩꯅꯩ ꯑꯗꯨ ꯑꯣꯏꯔꯁꯨ ꯍꯣꯏ ꯔꯥꯏꯠꯅꯗꯤ ꯀꯜꯂꯦꯅ
ꯍꯣꯏ
ꯎꯝ
ꯌꯥꯝ ꯅꯥꯔꯥꯝꯒꯅꯤ ꯑꯗꯨꯗꯤ
ꯑꯦꯍꯦꯍꯦ ꯈꯤꯇꯪ ꯅꯥꯏꯌꯦꯗ ꯁꯨꯝ ꯁꯥ ꯁꯥꯝꯕ ꯀꯥꯟ ꯑꯣ ꯁꯥꯝꯕ ꯀꯥꯟꯗꯗꯤ ꯀꯩꯝ ꯇꯧꯗꯦ ꯇꯦꯛꯄ ꯀꯥꯟꯗꯁꯨ ꯑꯗꯨꯕꯨ ꯋꯥꯕꯗꯨ ꯈꯛꯇꯪꯅꯦ ꯑꯩꯅ ꯈꯣꯡ ꯊꯝꯕ ꯁꯣꯏꯕꯒꯨꯝꯕ ꯑꯗꯨꯒ
ꯎꯝ ꯎꯝ ꯎꯝ
ꯈ꯭ꯋꯥꯏꯗꯒꯤ ꯋꯥꯕꯗꯤ ꯇ꯭ꯔꯤꯠꯃꯦꯟ ꯆꯠꯄ ꯀꯥꯟꯗ
ꯎꯝ
ꯑꯁ ꯈꯨꯋꯥꯗꯤ ꯂꯣꯏꯔꯦ ꯀꯥꯞꯇꯣꯏ ꯀꯥꯞꯇꯣꯏ ꯀꯥꯞꯇꯣꯏꯁꯨ ꯐꯔꯛ ꯑꯗꯨꯒ ꯅꯣꯛꯇꯣꯏꯁꯨ ꯐꯔꯛ ꯑꯔ ꯂꯩ ꯏꯅꯦ ꯑꯩꯗ
ꯍꯥꯏꯗꯤ ꯍꯤꯞꯊꯕꯁꯨ ꯌꯥꯗꯕꯀꯣ ꯇꯨꯝꯕ ꯀꯥꯟꯗ ꯍꯥꯏꯗꯤ ꯁꯤꯗ ꯀꯣꯟꯇ꯭ꯔꯣꯜ ꯂꯧꯕꯅꯤꯅ ꯌꯥꯝꯅ ꯅꯥꯏꯌꯦꯕꯀꯣ ꯑꯗꯨꯗꯒꯤ ꯑꯁ ꯀꯥꯞꯄꯁꯦ ꯀꯥꯞꯄꯁꯦ ꯂꯣꯏꯔꯦ ꯑꯗꯨꯒ ꯁꯝꯖꯟꯕ ꯀꯥꯟꯗ ꯁꯨꯃꯥꯏꯅ ꯑꯩꯈꯣꯏꯒꯤ ꯁꯔꯨꯗꯣ ꯅꯝꯃꯒ ꯇꯧꯕꯅꯦꯕ
ꯎꯝ
ꯑꯗꯨꯀꯥꯟꯗꯗꯤ ꯂꯥꯎꯔꯛꯄꯁꯤꯗꯤ ꯂꯣꯏꯔꯦ
ꯑꯩꯗꯤ ꯆꯤꯡꯕꯤꯔꯒ ꯇꯧꯕꯅꯦ ꯑꯩ ꯈꯣꯡꯗꯣ ꯄꯨꯔꯥ ꯄꯣꯝꯃꯕꯅꯦ ꯆꯥꯎꯔꯝꯅꯦ ꯑꯩꯒꯤ ꯈꯣꯡꯗꯣ ꯑꯩ ꯑꯩꯒꯤ ꯃ ꯃꯅꯤꯡꯒꯤ ꯕꯣꯟꯁ ꯑꯅꯤ ꯂꯩꯗꯅ
ꯍꯣ ꯍꯣꯏ
ꯑꯗꯣ ꯑꯄꯤꯛꯄꯗꯣ ꯄꯨꯔꯥ ꯇꯦꯛꯑꯕ ꯑꯗꯨꯒ ꯆꯥꯎꯕꯗꯨꯅ ꯈꯤꯇꯪ ꯉꯥꯏꯔꯕ ꯑꯩꯗꯣ ꯒꯥꯗ ꯍꯥꯞꯂꯝꯗ꯭ꯔꯗꯤ ꯄꯨꯂꯞ ꯇꯦꯛꯇꯣꯏꯅꯦꯕ
ꯃꯥꯅꯦ
ꯀꯥꯔ ꯍꯞꯄꯒꯤ ꯈꯔ ꯐꯔꯕ ꯑꯗꯨꯒꯤ ꯑꯥꯁ ꯋꯥꯕꯁꯤꯗꯤꯀꯣ
ꯍꯣꯏ
ꯈꯨꯠꯀꯤ ꯑꯣꯏꯔꯗꯤ ꯉꯥꯍꯥꯟꯅ ꯁꯥꯟꯅꯔꯅꯤ꯫ ꯈꯨꯠꯀꯤꯗꯤ ꯀꯩꯝ ꯈꯜꯂꯣꯏꯕ ꯑꯩ ꯈꯨꯠꯀꯤꯗꯤ ꯔꯤꯖꯦꯛ ꯌꯥꯝ ꯂꯩꯔꯝꯃꯅꯤ ꯑꯦꯛꯁꯔꯦ ꯂꯧꯔꯗꯤ ꯑꯩ ꯄꯤꯛꯂꯤꯉꯩꯗ ꯊꯦꯂꯥ ꯒꯥꯔꯤ ꯊꯧꯕꯒꯤ ꯏꯃꯥꯟꯅꯕꯅ ꯅꯥꯟꯊꯔꯛꯄꯗ
ꯍꯥ
ꯑꯗꯨꯒ ꯑꯩ ꯀꯤꯞꯄꯔ ꯍꯥꯟꯅꯁꯨ ꯁꯥꯟꯅꯔꯝꯃꯦꯕꯀꯣ ꯑꯗꯨꯒꯤ
ꯎꯝ
ꯄꯤꯛꯂꯤꯉꯩꯗꯤ ꯀꯤꯞꯄꯔ ꯑꯗꯨꯝ ꯂꯦꯞꯑꯝꯕ ꯑꯗꯨꯒ ꯑꯁ ꯆꯥꯎꯔꯑꯀꯥꯟꯗ ꯑꯩꯅ ꯇꯥꯔꯨꯕ ꯏꯁꯥꯗꯣ ꯂꯣꯏ ꯁꯣꯛꯆꯤꯟꯗꯧꯔꯤꯃꯤꯅ
ꯎꯝ
ꯑꯦꯡ ꯑꯦꯡꯀꯜꯗꯤ ꯗꯨꯝ ꯑꯥ ꯀꯔꯤ ꯍꯥꯏꯁꯦ ꯑꯟꯄꯣꯄꯔꯗ ꯗꯨꯝ ꯂꯩꯔꯤꯅꯦ
ꯎꯝ
ꯑꯗꯨꯕꯨ ꯑꯗꯨꯝ ꯁꯦꯝꯍꯟꯕ
ꯑꯩꯁꯨ ꯍꯧꯖꯤꯛꯀꯥꯟ ꯕꯣꯜ ꯁꯅꯕꯗ ꯀꯤꯞꯄꯔ ꯑꯗꯨꯝ ꯂꯦꯞꯄꯦ꯫
ꯎꯝ ꯍꯣꯏ ꯐꯩꯅꯦ
ꯀꯤꯄꯔ ꯂꯦꯞꯄꯒ ꯃꯤꯒꯤ ꯕꯣꯜ ꯎꯝ ꯃꯤꯒꯤ ꯕꯣꯜ ꯆꯥꯡꯍꯟꯕ
ꯍꯣꯏ ꯅꯪ ꯀꯤꯞꯄꯔ ꯂꯦꯞꯄꯨ ꯑꯩ ꯀꯧꯕꯤꯒꯦꯕ ꯅꯣꯡꯃ ꯇꯥꯞꯇ ꯇꯥꯞꯇ ꯁꯟꯅꯔꯒ ꯍꯣꯏ
ꯌꯥꯏꯌꯦ ꯍꯥꯍꯥ
ꯍꯩꯍꯩ ꯍꯧꯖꯤꯛ ꯈꯣꯡ ꯍꯦꯛ ꯐꯔꯗꯤ ꯐꯖꯅ ꯀꯝꯕꯦꯛ ꯇꯧꯅꯤꯡꯉꯥꯏ ꯇꯧꯗꯣꯏꯅꯦ ꯑꯩꯗꯤ
ꯎꯝ ꯐꯖꯅ ꯔꯤꯀꯣꯚꯔ ꯇꯧꯅꯉꯥꯏ ꯍꯣꯠꯅꯔꯣ
ꯍꯣꯏ ꯅꯪꯗꯤ ꯒ꯭ꯔꯦꯖꯨꯁꯟ ꯂꯣꯏꯔꯕꯣ
ꯎꯝ ꯂꯣꯏꯔꯦ ꯍꯣꯏ
ꯑꯣ ꯀꯨꯏꯔꯕꯣ ꯆꯍꯤ ꯀꯌꯥ ꯂꯣꯢꯔ ꯀꯌꯥ ꯆꯍꯤ ꯀꯌꯥ ꯁꯨꯔꯒꯦ ꯂꯣꯏꯕ
ꯇꯨ ꯊꯥꯎꯖꯟ ꯇ꯭ꯋꯦꯟꯇꯤ ꯐꯣꯔꯗ ꯂꯣꯏꯔꯦꯕꯀꯣ
ꯎꯝ
ꯑꯗꯨꯒ ꯇꯨ ꯌꯔꯁ ꯒꯦꯞ ꯂꯩꯔꯒ ꯍꯟꯗꯛꯁꯦ ꯃꯥꯁꯇꯔ ꯇꯝꯒꯦꯅ ꯂꯩꯕꯅꯦꯕ
ꯑꯣ ꯐꯩꯅꯦ
ꯎꯝ ꯑꯦꯝ ꯌꯨꯗ ꯔꯦꯖꯤꯁꯇ꯭ꯔꯦꯁꯟ ꯇꯧꯈ꯭ꯔꯦ ꯅꯍꯥꯟ ' '
ꯑꯗꯨꯗꯤ ꯅꯪ ꯇꯣꯟꯏꯇꯤ ꯐꯣꯔꯗ ꯂꯣꯏꯔꯗꯤ ꯑꯩ ꯍꯦꯟꯅ ꯊꯤ ꯑꯍꯟꯅꯤꯅꯦ ꯑꯦꯍꯩꯍꯩ
ꯑꯣꯏꯔꯝꯒꯅꯤ ꯑꯩꯅ ꯍꯦꯟꯅ ꯑꯍꯟ ꯑꯣꯏꯔꯝꯒꯅꯤ
ꯅꯪꯕꯨ ꯍꯥꯏꯕ
ꯑꯗꯨꯅꯦ ꯑꯩꯅ ꯅꯪꯉꯣꯟꯗꯒꯤ ꯍꯦꯟꯅ ꯍꯜꯂꯝ
ꯑꯍꯣꯏ ꯍꯣꯏ ꯑꯩꯗꯤ ꯅꯪꯅ ꯒ꯭ꯔꯦꯖꯨꯑꯦꯁꯟ ꯂꯣꯏꯕ ꯃꯇꯝꯗ ꯑꯩꯗꯤ ꯇꯨꯋꯦꯜꯐ ꯂꯣꯏꯕꯗ ꯉꯥꯏꯔꯤꯅꯤ
ꯑꯣ ꯑꯉꯥꯡꯅꯤꯅꯦ ꯑꯗꯨꯗꯤ
ꯎꯝ
ꯑꯗꯨꯗꯤ ꯅꯪꯁꯦ ꯇꯣꯟꯏꯇꯤ ꯇꯣꯟꯏꯇꯤꯋꯥꯟꯒꯨꯝꯕ
ꯎꯝ ꯑꯗ ꯇꯣꯟꯏꯇꯤꯋꯥꯟꯗ
ꯑꯣ
ꯎꯝ ꯑꯗꯨꯝ ꯑꯩꯒꯤ ꯈꯣꯟ ꯇꯥꯕꯗꯗꯤ ꯇꯥꯕꯗꯗꯤ ꯑꯍꯟ ꯃꯥꯟꯕ꯭ꯔꯣ
ꯍꯣꯏ ꯅꯪꯒꯤ ꯈꯣꯟꯖꯦꯜꯗꯣ ꯆꯥꯎꯕꯒꯤꯀꯣ
ꯃꯤꯅꯁꯨ ꯑꯗꯨꯝ ꯍꯥꯏꯌꯦꯕꯀꯣ
ꯎꯝ
ꯑꯩ ꯑꯩ ꯁꯛ ꯎꯗꯕ ꯃꯤꯅꯗꯤ ꯑꯗꯨꯝ ꯀꯔꯤ ꯍꯥꯏꯁꯤꯔ ꯑꯩꯒꯤ ꯕꯣꯀꯜꯁꯇꯗꯤ ꯑꯗꯨꯝ ꯑꯍꯥꯟ ꯃꯥꯜꯂꯦ ꯍꯥꯏ ꯑꯩ ꯁꯛꯎꯕ ꯃꯤꯅꯁꯨ ꯈꯔ ꯈꯔꯗꯤ ꯑꯩ ꯁꯛꯇꯣ ꯑꯍꯟꯁꯨ ꯃꯥꯟꯕꯀꯣ ꯑꯗꯨꯒꯤ
ꯑ
ꯌꯥꯝ ꯌꯥꯝ ꯑꯩꯒꯤ ꯏꯌꯥꯝꯕ ꯍꯦꯟꯅꯗꯤ ꯑꯩꯅ ꯈꯔ ꯑꯍꯟ ꯃꯥꯟꯕꯀꯣ ꯑꯗꯨꯒ ꯃꯤꯅ ꯑꯗꯨꯝ
ꯑꯥ
ꯑꯩꯁꯤ ꯑꯍꯟꯅꯦ ꯍꯥꯏꯕ
ꯃꯤꯅ ꯑꯍꯟꯅꯦ ꯍꯥꯏꯖꯔꯁꯨ ꯅꯪꯗꯤ ꯑꯉꯥꯡꯅꯦ ꯅꯠꯇ꯭ꯔꯥ
ꯍꯣꯏ ꯎꯄꯥꯏ ꯂꯩꯇꯦ ꯆ ꯆꯍꯤ ꯆꯍꯤꯕꯨ ꯆꯍꯤꯕꯨ ꯍꯦꯟꯅ ꯀꯥꯍꯟꯕ ꯌꯥꯕ꯭ꯔꯣ ꯑꯗꯨꯒ ꯀꯨꯝꯍꯟꯕꯁꯨ ꯌꯥꯕ꯭ꯔꯣꯅꯦ
ꯎꯝ
ꯑꯗꯨꯕꯨ ꯎꯄꯥꯏ ꯂꯩꯇꯦ
ꯎꯝ ꯏꯁꯣꯔꯅ ꯁꯤꯟꯕꯤꯕ
ꯍꯣꯏ ꯃꯣꯏꯅ ꯄꯥꯝꯕꯤꯔꯁꯨ ꯑꯩ ꯏꯁꯥꯗꯗꯤ ꯑꯩꯒꯤ ꯆꯍꯤꯗꯣ ꯆꯞ ꯆꯥꯔ ꯈꯪꯗ꯭ꯔꯦ
ꯃꯤꯅ ꯑꯗꯨꯃꯥꯏꯅ ꯍꯥꯏꯔꯗꯤ ꯑꯩ ꯑꯗꯨꯝ ꯅꯣꯛꯑꯒ ꯂꯩꯕ ꯑꯍꯥꯟ ꯃꯥꯂꯦ
ꯑꯉꯥꯡꯅꯦ ꯍꯥꯏꯌꯣ
ꯍꯣꯏ ꯑꯩꯗꯤ ꯑꯗꯨꯃꯥꯏꯅ ꯑꯗꯨꯝ ꯍꯥꯏꯕꯤꯕꯅꯤ
ꯎꯝ ꯃꯃꯥꯒ ꯕꯕꯥꯒ ꯄꯨꯟꯅ ꯂꯩꯕ꯭ꯔꯥ
ꯍꯣꯏ ꯃꯣꯏꯗꯤ ꯊꯣꯛꯈꯤꯌꯦ ꯊꯕꯛ